ꯍꯜꯂꯣ
ꯑꯣ
ꯆꯁꯔꯕꯨ
ꯀꯃꯤ ꯌ ꯀꯣꯄꯗꯤ ꯑ ꯐꯖꯅ ꯇꯥꯗꯦ ꯍꯜꯂꯣ
ꯇꯥꯗꯕ꯭ꯔꯣ
ꯑ ꯇꯥꯔꯦ ꯇꯥꯔꯦ
ꯁꯀꯥꯔꯕꯨ
ꯑꯣ ꯍꯣꯏ ꯆꯔꯦ ꯊꯦꯡꯉꯦ ꯍꯧꯖꯤꯛꯇꯤ
ꯑ ꯀꯩꯗꯧ ꯑꯣꯏꯒꯦ
ꯑ ꯑꯦꯕꯇ ꯂꯩꯦ
ꯅ ꯆꯠꯂ ꯋꯥ ꯃ ꯂ ꯑꯣꯏꯒꯔ ꯅ ꯅ ꯆꯔ ꯍꯔꯣꯅꯠꯇ ꯃꯤꯗ ꯍꯔꯣꯅꯦ
ꯐꯖꯦꯟꯗ ꯀꯦꯀꯦ ꯍꯥꯏꯕ
ꯎꯝ ꯎꯝ ꯆꯠꯠꯇꯕꯤꯔꯣꯅꯄ ꯃꯤꯂꯣꯒꯔꯣ
ꯇꯥꯗꯤ ꯑꯁꯣꯅ
ꯍꯕ ꯑꯩꯕꯦ ꯄꯂ ꯇꯦ
ꯑ ꯍꯣꯏ ꯎꯝ
ꯑ ꯇꯥꯔꯕ
ꯎꯝ
ꯅꯪ ꯆꯠꯄꯒꯤꯔꯣ ꯅꯠꯇ꯭ꯔꯒ ꯃꯤ ꯊꯤꯟꯕ ꯂꯥꯛꯄꯔꯣ ꯅꯪ
ꯄꯩꯅꯦ
ꯑꯣ ꯑꯗꯨꯗꯤ ꯌꯥꯝ ꯊꯦꯡꯉꯛꯍꯦ
ꯑꯣ ꯍꯣꯏ ꯈꯤꯇꯪ ꯊꯦꯡꯉꯦ ꯍꯧꯖꯤꯛꯇꯤ
ꯑ ꯀꯤꯟꯖꯥꯡ ꯆꯔꯒꯦ
ꯖꯥꯎ ꯆꯗ ꯆꯖꯗ
ꯍ ꯀ ꯆꯥꯕ꯭ꯔꯣ ꯑꯗꯨꯗꯤ
ꯑ ꯑꯩꯈꯣꯏ ꯀꯩꯅꯣ ꯎ ꯑꯆꯥꯥꯄꯣꯠ ꯑꯗꯨꯝ ꯆꯥꯎꯔꯦ ꯔꯣꯜ ꯀꯦꯀꯥ ꯎꯝ ꯍꯣꯏ
ꯀꯩꯅꯣ ꯂꯩꯕ꯭ꯔꯣ ꯗꯤꯂꯦ ꯂꯩꯕ꯭ꯔꯣ
ꯑꯗꯤꯂ ꯂꯩꯗꯦꯔ ꯍꯧꯖꯤꯛ ꯈꯤꯇꯪ ꯉꯟꯅ ꯂꯥꯛꯑꯕ ꯍ ꯍꯥꯏꯗꯤ ꯐ꯭ꯂꯥꯏꯠꯇꯣ ꯃꯣꯔꯅꯤꯡꯒꯤꯅꯤ ꯑꯗꯣ
ꯑꯣ
ꯎ
ꯑꯩꯗꯤ ꯆꯥꯊꯣꯛꯞꯇ ꯉꯥꯏꯔꯦꯗ
ꯍꯥ
ꯑꯩꯗꯤ ꯁꯠꯇꯣꯛꯇ ꯉꯥꯏꯔꯦꯕ ꯆꯥꯕ ꯀꯨꯏꯗ꯭ꯔꯦꯕ
ꯑꯣ ꯊꯦꯡꯉꯦ
ꯃ ꯊꯦ
ꯎꯝ ꯀꯩ ꯌꯦꯟꯁꯥꯡ ꯆꯥꯛꯑꯒꯦ
ꯏꯟꯁꯥꯡꯁꯦ ꯑꯌꯨꯛꯀꯤ ꯆꯥꯒꯦ ꯇꯧꯕꯅꯦ ꯏꯟꯖꯥꯡꯗꯣ ꯑꯩꯅ ꯑꯣꯐꯤꯁꯇ ꯊꯝꯕ ꯀꯥꯎꯕ ꯑꯗꯨꯒꯤ ꯂꯣꯏ ꯄꯣꯉꯨꯔꯦ
ꯑꯣ
ꯌꯦꯔꯨꯝ ꯍꯧꯔꯒ ꯑꯗꯨꯝ ꯆꯥꯔꯦ ꯉꯁꯤꯗꯤ
ꯁꯩ ꯐꯥꯏ ꯀꯩꯔꯝꯗꯣꯏꯉꯣ
ꯑꯩꯔꯣ
ꯑꯧ
ꯍꯗ ꯐꯣꯗꯦ ꯀ ꯀꯩꯅ
ꯑꯅ ꯅꯠꯇꯦꯔ ꯂꯩ ꯏ ꯅ ꯑꯇꯤꯁ꯭ ꯀꯦꯀ
ꯑꯗꯨ ꯍꯥꯏꯕ ꯌꯥꯔꯝꯗꯧ ꯃꯥꯟꯗꯦꯗ
ꯑꯣ ꯍꯣꯏ ꯌꯥꯔꯦ ꯑꯗꯨꯗꯤ ꯑꯩ ꯈꯪꯗꯕꯩꯅꯦ
ꯑꯥ ꯑꯗꯨꯗꯤ ꯌꯥꯗꯕꯅꯦ ꯍꯥꯏꯕꯗꯣ
ꯑ ꯍꯣꯏ
ꯌꯨꯝꯗꯒꯤꯔꯣ ꯅꯠꯇ꯭ꯔꯒꯅ
ꯑ ꯏꯝꯗ ꯅꯠꯇ ꯃ ꯄꯥꯟꯗ ꯏ ꯆꯠꯀ ꯀ
ꯑꯣ
ꯎ
ꯃꯨꯠꯇꯤ ꯅꯨꯡꯉꯥꯏꯔꯝꯃꯅꯤꯅꯦ ꯑꯗꯨꯗꯤ ꯌꯨꯝ ꯆꯠꯄꯅꯤꯅ
ꯎꯝ ꯑꯩ ꯌꯨꯝ ꯌꯨꯝꯗꯤ ꯗꯥꯏꯔꯦꯛ ꯆꯠꯇꯣꯏꯦ ꯑꯗꯨꯝ ꯑꯗꯇꯩꯗ ꯑꯃꯨ ꯀꯥꯖ ꯇꯅ
ꯑꯣ
ꯎꯝ ꯍ
ꯇꯨꯝꯅꯤꯡꯗ꯭ꯔꯣ
ꯇꯨꯃꯤ ꯂꯩꯗ
ꯅꯊꯟꯇꯔ ꯀꯅꯥ ꯀꯅꯥ ꯆ ꯆꯠꯇꯪ
ꯑꯩ ꯅꯠꯇꯦ ꯑ ꯑꯩꯒ ꯑꯩ ꯏꯃꯥꯟꯅꯕꯤ ꯑꯅꯤꯒ
ꯑꯣ ꯑꯗꯨꯗꯤ ꯄꯨꯡ ꯀꯌꯥꯗ ꯌꯧꯔꯅꯤ
ꯎꯝ ꯍꯌꯦꯡꯡ ꯏꯚꯅꯤꯡꯩ ꯀꯗ
ꯑꯣ ꯑꯁ ꯋꯥꯅꯤꯍ ꯑꯗꯨꯗꯤ
ꯑꯣ ꯍꯣꯏ ꯀꯗꯥꯏ ꯃ ꯌꯥꯥꯏꯅꯣ
ꯉꯔꯥꯡꯗꯤ ꯀꯥꯏ ꯆꯠꯂꯤ
ꯑ ꯑꯣ ꯎꯝ ꯑꯣꯉꯔꯥꯡꯗꯤ ꯆꯠꯇꯦ ꯀꯣꯥꯁ ꯀꯦꯀꯥꯂꯣꯏ
ꯑ
ꯑꯥꯎ
ꯑꯂꯣꯏꯗ ꯅꯗꯤ
ꯍꯥ
ꯐꯔꯦꯕ ꯅꯣꯏ ꯌꯨꯝ ꯆꯠꯀꯦ ꯍꯥꯏꯕꯗꯣ
ꯎꯝ ꯌꯨꯝ ꯌꯨꯝ ꯄꯨꯔ ꯍꯕꯗꯤ ꯆ ꯇꯣꯏꯕ ꯇ ꯅꯇꯩ ꯍꯥꯏꯗꯤ ꯑꯗꯩ ꯑ ꯑꯥꯎ ꯑꯥꯎ ꯑꯥꯎ ꯎꯝ
ꯏꯏꯥꯏ
ꯀꯩꯀꯩ ꯊꯦꯡꯅꯗꯣꯃꯤꯅꯣ ꯍꯥ ꯀꯣꯏꯕꯩ ꯀꯣꯏꯕꯩ ꯅꯠꯇꯦ ꯑꯩ ꯇ꯭ꯔꯦꯅꯤꯡ ꯀꯩꯀꯥ ꯂꯩꯕ ꯑꯗꯨꯒꯤ ꯎꯝ ꯊ
ꯊꯦꯡꯕ ꯇꯨꯝꯕ ꯑꯩꯁꯦ ꯑꯁ ꯈꯪꯒꯅꯤ ꯑꯩ ꯏꯃꯥꯟꯅꯕ ꯊꯕ ꯑꯃ ꯊꯕꯛ ꯆꯠꯄꯗ ꯊꯦꯡꯅ ꯆꯠꯄ
ꯑ
ꯄꯨꯡ ꯣꯔꯣ ꯑꯗ ꯃꯥ ꯆꯠꯅ
ꯎꯝ
ꯃꯥꯥꯡꯍꯜꯂꯒ ꯑꯃꯨꯛ ꯇꯨꯝꯃꯤꯟꯅꯗꯣꯏꯅꯤ
ꯑꯣ ꯍ ꯎ ꯑ
ꯁꯥꯕ꯭ꯔꯣ ꯑꯥꯗ ꯑꯦꯌꯥꯔꯄꯣꯔꯠꯇ
ꯁꯔꯦ ꯑ ꯁꯗꯔꯤ ꯅꯣꯡ ꯀꯩꯀꯥ ꯆꯨꯏꯕꯀꯣ ꯑꯗꯨꯒꯤ ꯁꯥꯔꯦ ꯍꯟꯗꯛꯄꯨꯗꯤ
ꯑꯣ ꯅꯣꯡ ꯌꯥꯝ ꯀꯟꯅ ꯆꯨꯕ꯭ꯔꯥ ꯅꯠꯇ꯭ꯔꯒꯅ ꯉꯁꯤꯈꯛ ꯆꯨꯕꯣ
ꯒꯥꯗꯤ ꯑꯗꯨꯝ ꯌꯥꯝ ꯀꯟꯅ ꯆꯨꯏ ꯑꯗꯣ ꯍꯧꯖꯤꯛꯄꯨꯗꯤ ꯈꯤꯇꯪ ꯇꯧꯗ
ꯑ ꯑꯠ ꯑꯩꯈꯣꯏꯗꯁꯨ ꯉꯁꯥꯏ ꯈꯔꯕꯨꯗꯤ ꯆꯣꯛꯑꯦ ꯍꯧꯖꯤꯛ ꯍꯧꯖꯤꯛꯁꯨ ꯆꯨꯕꯗꯤ ꯆꯨꯗ ꯌꯥꯝ ꯀꯟꯅꯗꯦꯗ
ꯎꯝꯦ
ꯅꯣꯡ ꯆꯨ ꯍꯥꯏꯔꯒ ꯁꯆꯗꯁꯤ
ꯑ ꯌꯥꯝꯄ
ꯑꯗꯨꯗ ꯆꯠꯂꯒ ꯑ ꯆꯂꯒꯦ
ꯀ
ꯎꯝ ꯀꯩ ꯍꯥꯏꯔꯗꯤꯅ ꯑꯃꯨꯛꯀ ꯀꯩꯃꯨꯛ ꯍꯥꯏꯔꯗꯣꯏꯅꯣ ꯈꯪꯗ꯭ꯔꯦꯅꯦ
ꯑꯩꯁꯨ ꯋꯥ ꯋꯥꯁꯨ ꯊꯣꯛ ꯊꯣꯛꯣꯛꯇꯦꯕꯀꯣ
ꯑ ꯗꯤꯛꯁꯅꯔꯤ ꯑꯃ ꯄꯥꯏꯌꯣ ꯑꯋꯥꯊꯣꯛꯇꯗꯤ
ꯍꯣꯏ ꯈꯟꯈꯤꯒꯦ
ꯈꯟꯈꯤꯈꯤ ꯍꯥꯏ
ꯑ
ꯂꯨꯄꯥ ꯑꯉꯥꯡ ꯉꯥꯡꯉ ꯀꯩꯅꯣ
ꯉꯥꯡꯅꯤꯡꯉꯁꯨ ꯋꯥ ꯊꯣꯛꯇꯕ ꯍꯥꯏꯗꯤ ꯀꯔꯤꯁꯨ ꯍꯥꯏꯅꯤꯡꯉꯥꯏ ꯂꯩꯗꯧꯕꯗꯣ
ꯅꯪ ꯔꯤꯜꯁꯒꯨꯝꯕ ꯇꯧꯗꯣꯏꯔꯣ
ꯍꯥꯥ ꯀꯌꯥꯕ
ꯅꯪ ꯔꯤꯜꯁꯀꯨꯝꯕ ꯇꯧꯗ꯭ꯔꯕ
ꯑꯥꯏ ꯇꯧꯗꯦ ꯀꯩꯗꯧꯔ ꯇꯧ ꯊꯒꯗꯒꯨꯝꯃꯗ
ꯇꯧꯕꯒꯅꯣ
ꯑꯦ ꯀꯥꯏꯗꯅ ꯅꯪꯗꯔꯣ ꯑꯗꯨꯒꯨꯝꯕ
ꯇꯧꯗꯤꯌꯦ
ꯑꯗꯨꯗꯤ ꯀꯩꯒꯤ ꯍꯪꯉꯤꯕ
ꯅꯣꯏꯗꯤ ꯅꯨꯄꯤꯅꯤꯗꯅ
ꯅꯨꯄꯤ ꯑꯣꯏꯇꯥꯔꯁꯨ ꯔꯤꯁ ꯀꯥꯞꯇꯣꯛꯄ ꯃꯤ ꯃꯌꯥꯝ ꯂꯩꯗꯅ
ꯍꯣꯏ ꯂꯩꯕꯨꯗꯤ ꯂꯩꯌꯦ ꯑꯗꯣ ꯅꯪꯁꯨ ꯇꯧ ꯍꯥꯏꯕꯅꯤꯗ
ꯎ ꯍꯣꯏ ꯍꯣꯏ
ꯍꯌꯦꯡ ꯇꯧꯒꯗꯔꯣ ꯑꯗꯨꯗꯤ
ꯑꯩ ꯀꯥꯏꯗꯦꯅꯣ ꯇꯔꯔꯦ
ꯋꯥꯔꯦꯗ
ꯎꯝ
ꯋꯥꯗ ꯑꯅꯝꯒꯤ
ꯍꯥꯥ
ꯋꯥꯗ꯭ꯔꯕ
ꯋꯥꯏ ꯍꯣꯜ ꯗ ꯀ꯭ꯂ ꯀ꯭ꯂꯥꯁ ꯂꯧꯋꯦ ꯑꯗꯨꯒ ꯎꯝ ꯀꯣꯊꯥꯗꯕꯤ ꯑꯃꯨꯛ ꯆꯠ ꯂꯩꯒꯦꯒ
ꯑ ꯑꯗꯨꯗꯤ ꯋꯥꯔꯝꯕꯅꯤꯅ ꯊꯤ ꯋꯥꯔꯝꯃꯅꯤ ꯑꯩꯉꯣꯟꯗ ꯍꯦꯟꯅ ꯋꯥꯔꯃꯅꯤ
ꯎꯝ ꯍꯣꯏ
ꯑꯩꯗꯤ ꯌꯨꯝꯗ ꯑꯗꯨꯝ ꯂꯩꯕꯅꯦ ꯑꯗꯨꯕꯨ ꯑꯣꯏꯔꯁꯨ ꯋꯥꯏꯑꯕ
ꯎꯝ ꯍꯣꯏ ꯅꯨꯡꯉꯥꯏꯔꯝꯅꯤ
ꯑꯁ ꯅꯨꯡꯉꯥꯏꯇꯦ ꯀꯗꯤ ꯅꯨꯡꯉꯥꯏꯕꯅ ꯕꯣ ꯌꯥꯝꯆꯨ
ꯎꯝ ꯄꯣꯏꯟ ꯇꯨ ꯇꯧꯔꯁꯨ ꯑꯗꯨꯝ ꯋꯦꯁ ꯇꯧꯕꯅꯤꯅ
ꯎꯝ ꯔꯦꯁ ꯇꯧꯕ ꯍꯥꯏꯕꯨ ꯑꯍꯤꯡ ꯑꯍꯤꯡ ꯇꯨꯝꯗꯕꯅꯤꯅ ꯑꯁ ꯑꯌꯨꯛ ꯉꯟꯇꯥꯃꯨꯛ ꯉꯟꯅ ꯍꯧꯒꯜꯂꯦ ꯑꯗꯨꯒꯤ
ꯎꯝ
ꯉꯔꯥꯡꯁꯨ ꯇꯨꯝꯕ ꯌꯥꯗꯅ ꯅꯝ ꯄꯨꯔ ꯇꯨꯝꯃꯅꯤ ꯑꯗꯨꯁꯨ ꯄꯨꯡ ꯑꯃ ꯑꯅꯤ ꯁꯛꯛꯇꯨꯃ ꯑꯃꯨꯛꯥꯎꯋꯥ ꯂꯩ ꯉꯅ
ꯀꯩꯒꯤꯅꯣ
ꯈꯪꯒꯦ ꯑꯩ ꯀꯩꯒꯤꯅꯣ ꯈꯪꯗꯦ ꯇꯨꯝꯕ ꯌꯥꯗꯦ ꯏꯁꯩ ꯇꯥꯔꯒ ꯇꯨꯝꯃꯁꯨ
ꯎꯝ ꯎ
ꯅꯨꯡꯊꯤꯟꯗꯨꯗꯤ ꯇꯨꯝꯕ ꯈꯔ ꯅꯨꯡꯉꯥꯏ ꯀꯩꯒꯤꯅꯣ ꯈꯪꯗꯦ
ꯍꯣꯏ ꯑꯗꯨꯗꯤ ꯊꯝꯃꯒꯦ
ꯃꯊꯟꯇ ꯍꯦꯡꯑꯞ ꯇꯧꯔꯅꯦꯃ
ꯑꯣ
ꯎ ꯂꯣꯏꯕꯨꯗꯤ ꯂꯣꯏꯔꯅꯤꯗ
ꯑꯣ
ꯍꯧꯖꯤꯛꯁꯨ ꯅꯣꯡ ꯆꯨꯕ꯭ꯔꯣ
ꯍꯧꯖꯤꯛꯇꯤ ꯅꯣꯡꯖꯨꯗꯦ ꯉꯁꯥꯏ ꯂꯦꯞꯈ꯭ꯔꯦ꯫
ꯑꯗꯣ ꯏꯚꯤꯅꯤꯡ ꯀꯩꯀꯥꯗꯗꯤ ꯆꯨꯏ ꯑꯗꯣ ꯈꯤꯇꯪꯠ ꯍꯣꯏ ꯍꯥꯏꯗꯤ ꯐ꯭ꯂꯠ ꯄꯨꯔꯥꯗꯤ ꯅꯠꯇꯕ ꯈꯤꯇꯪ ꯊꯣꯛꯄꯗꯣ
ꯕꯦꯂꯤꯗꯗꯤ ꯅꯣꯡ ꯈꯔ ꯆꯔꯗꯤ ꯍꯣꯏ ꯏꯁꯤꯡ ꯑꯗꯨꯝ ꯆꯥꯎꯕꯅꯤ
ꯎꯝ ꯍꯣꯏ